ꯑꯍꯅꯣ
ꯑꯣ ꯇꯥꯏ ꯇꯥꯏ ꯇ
ꯑ ꯆꯛꯗꯤ ꯆꯥꯠꯇꯣꯛꯔꯕ꯭ꯔꯣ
ꯍꯣꯏ ꯁꯔꯦ
ꯁꯁꯔꯦ
ꯑꯁ ꯉꯁꯤ ꯉꯔꯥꯡꯒꯤ ꯂꯦꯝꯍꯧꯕꯗꯣ ꯎꯟꯕꯄ ꯄꯥꯝꯃꯨꯗꯨꯅ ꯄꯨꯛꯇ ꯍꯥꯏꯩꯖꯤꯟꯈ꯭ꯔꯦ
ꯑꯗꯨꯗꯤ ꯌꯥꯅꯨ ꯐꯥꯏꯅꯦ
ꯅꯪ ꯂꯝꯝꯕꯤꯒꯨꯝꯕ ꯆꯠꯀꯣ ꯂꯗꯤꯒꯗ ꯆꯠ ꯆꯠꯊꯣꯛꯄꯅ
ꯑꯦ ꯀꯩꯅꯣꯒꯤ ꯃꯊꯛꯇꯅ ꯂꯩꯕꯅꯤ ꯅꯨꯡꯁꯤꯠ ꯅꯨꯡꯁꯤꯠ ꯀꯟꯅ ꯁꯤ ꯑ
ꯌꯨꯝꯕꯤ ꯌꯨꯝꯕꯨꯒꯤ ꯃꯆꯥ ꯅꯨꯄꯤꯗꯨ ꯑꯩꯕꯨ ꯍꯪꯉꯠꯇ꯭ꯔꯥ ꯍꯧꯖꯤꯛꯀꯥꯟ
ꯑꯥ ꯃꯊꯛꯇ ꯅꯨꯡꯁꯤꯠ ꯁꯤꯠꯄꯀꯣ
ꯎꯝ
ꯅꯪ ꯑꯗꯨꯗꯤ ꯀꯔꯤ ꯀꯔꯤ ꯍꯣꯠꯅꯔꯦ ꯍꯟꯗꯛ ꯍꯟꯗꯛꯇꯤ
ꯑꯁ ꯍꯧꯖꯤꯛꯀꯥꯟꯁꯦ ꯕꯣꯜ ꯕꯣꯜ ꯌꯦꯡ ꯕꯣꯜ ꯎꯃꯦꯠꯁꯦ ꯁꯣꯏꯗꯅꯕ ꯈꯟꯅ ꯀꯟꯅ ꯍꯣꯠ ꯍꯣꯠꯅꯔꯒ ꯂꯩꯔꯤ
ꯑꯦꯛꯖꯥꯝꯁꯨ ꯑꯦꯛꯖꯥꯝꯁꯨ ꯇꯣꯏ ꯇꯣꯏꯅ ꯊꯥꯎ ꯑꯥ ꯑꯦꯛꯖꯥꯝꯁꯨ ꯇ ꯇꯣꯏ ꯇꯣꯏꯅꯦ ꯊꯥꯎꯅꯦ ꯏꯛ ꯍꯧꯖꯤꯛ ꯍꯧꯖꯤꯛ ꯏꯛꯖꯥꯝ ꯊꯥꯅꯤꯡꯉꯩ ꯃꯇꯝꯅꯤꯕ
ꯃꯥꯅꯦ ꯃꯥꯅꯦ ꯌꯨꯝꯕꯨꯒꯤ ꯝꯆꯥ ꯅꯨꯄꯤꯗꯣ ꯇꯥꯕꯔꯣ ꯈꯣꯏ ꯈꯣꯏ ꯌꯨ ꯈꯣꯏ ꯌꯨꯝꯕꯨꯒꯤ ꯃꯤꯆꯥꯄꯤꯗꯨ ꯑꯩ ꯍꯪꯉꯛꯇꯕꯔꯥ ꯍꯧꯖꯤꯛꯀꯥꯟ
ꯑꯥ
ꯍꯦ ꯍꯦ ꯍꯦ
ꯑ ꯑꯗꯨꯏ ꯅꯨꯄꯥꯗꯣ ꯑꯁ ꯃꯁꯛꯇꯤ ꯑꯗꯨꯝ ꯌꯥꯏꯅꯦ ꯃꯆꯤꯟꯁꯨ ꯑꯥ ꯌꯥꯝ ꯀꯩꯅꯣ ꯍꯩꯌꯦꯅꯦ ꯍꯥꯏꯗꯤꯀꯣ
ꯑꯣ ꯑꯁ ꯑꯗꯨꯅꯦ ꯅꯣꯡꯃ ꯃꯥꯅ ꯐꯖꯅ ꯀꯦꯔꯒ ꯀꯩꯅꯣ ꯂꯨꯍꯣꯡꯕ ꯆꯠꯀꯗꯕ ꯃ ꯆꯠꯀꯗꯕ ꯗ꯭ꯔꯦꯁꯁꯤꯡꯗ ꯂꯩꯕꯖꯥꯅꯤ ꯕꯀꯣ ꯃꯊꯟꯗ ꯐꯣꯇꯣꯗꯤ ꯀꯥꯞꯗꯤ ꯀꯥꯞꯅꯤꯡꯕ ꯑꯗꯨꯅ ꯈꯣꯏ ꯕꯦꯛꯒ꯭ꯔꯥꯎꯟꯗꯨꯗꯤ ꯌꯥ ꯗꯨꯗꯅ ꯒꯦꯠ ꯃꯇꯥꯏꯗꯨꯗꯤ ꯑꯗꯨꯗ ꯃꯥ ꯒꯥꯔꯤ ꯃꯊꯛꯇ ꯐꯣꯟ ꯊꯝꯒ ꯁꯦꯜꯐꯤ ꯂꯧꯔꯝꯅ ꯀꯟꯅ ꯍꯣꯠꯅꯩꯗ ꯑꯩ ꯗꯨꯀꯥꯟ ꯊꯣꯛꯑꯒ ꯍꯜꯂꯛꯄꯗ ꯑꯩꯕꯨ ꯎꯗꯨ ꯅꯣꯛꯐꯦ ꯅꯣꯛꯐꯦ ꯇꯧꯋꯦ ꯑꯩ ꯑꯩ ꯑꯩꯒꯤ ꯃꯤꯡ ꯀꯧꯔꯒ ꯐꯣꯇꯣ ꯑꯝꯇ ꯀꯥꯞꯄꯤꯌꯣ ꯍꯥꯏꯅ ꯑꯩꯅ ꯀꯥꯞꯄꯤꯕꯅꯦꯕꯀꯣ ꯗꯣ ꯏꯁꯇꯦꯇꯁꯇ ꯀꯩ ꯍꯥꯏ ꯀꯩ ꯍꯥꯏꯅ ꯄꯣꯁ ꯇꯧꯋꯦ ꯍꯥꯏ ꯏꯅꯥꯎ ꯏꯅꯥꯎ ꯑꯩꯅ ꯀꯥꯞ ꯄꯤꯕ ꯍꯥꯏꯅ ꯊꯥꯔꯦ ꯄꯣꯁ ꯇꯧꯔꯒ ꯏꯁꯇꯦꯇꯁꯗ ꯊꯝꯕ ꯋꯥ ꯍꯦ ꯍꯦ ꯏꯛ ꯑꯗꯩꯗꯤ ꯈꯔ ꯀꯨꯏꯅ ꯂꯩꯔꯗꯤ ꯗꯨꯁ ꯥꯁꯨꯏ ꯖꯗꯁ ꯇꯧꯕ ꯌꯥꯕꯅꯤꯍꯦ ꯍꯦꯍꯦ ꯏꯠ
ꯃꯊꯪ ꯃꯊꯪ ꯆꯍꯤ ꯑ ꯃꯊꯪ ꯆꯍꯤ ꯃꯊꯪ ꯆꯍꯤꯗꯗꯤ ꯂꯨꯍꯣꯡ ꯑ ꯃꯊꯪ ꯆꯍꯤꯗꯗꯤ ꯂꯨꯍꯣꯡꯒꯅꯤ ꯍꯥꯏ
ꯑꯁ ꯋꯥꯈꯜ ꯅꯨꯡꯉꯥꯏꯇ꯭ꯔꯤꯗꯀꯣ
ꯑꯥ ꯁꯤ ꯑꯩꯈꯣꯏ ꯁꯤ ꯑꯩꯈꯣꯏꯒꯤ ꯂꯩꯀꯥꯏꯒꯤꯀꯣ
ꯏꯇꯥꯎ ꯑꯃꯗꯣ ꯄꯁꯜꯂꯣ ꯍꯥꯏꯌꯣꯅꯦ
ꯎꯝ ꯑꯥꯎ ꯏꯇꯥꯎꯋꯤ ꯏꯇꯥꯎ ꯎꯝ ꯑꯥ ꯑꯇꯥꯎ ꯏꯇꯥꯎꯁꯨ ꯈꯪꯗꯦꯅꯦ
ꯃꯥ ꯑꯥ ꯃꯥꯒꯤꯟ ꯃꯥꯒꯤ ꯅꯨꯡꯁꯤꯅꯕ ꯂꯩꯏꯕ ꯃꯥꯜꯂꯦ ꯏꯇꯥꯎ ꯑꯃꯥꯗꯣ ꯍꯣꯏ ꯇꯣꯏꯅꯦ ꯐꯣꯟ ꯇꯧꯋꯦꯕ
ꯏꯇꯥꯁꯨ ꯔꯣꯃꯥꯟꯁ ꯂꯝꯕꯤꯗꯗꯤ ꯌꯥꯝ ꯍꯩꯕꯅꯤꯀꯣ
ꯎꯝ ꯏꯇ ꯈꯪꯗ꯭ꯔꯦ ꯏꯇꯥꯎꯁꯨ ꯌꯥꯝ ꯏ ꯌꯥꯝꯕ ꯃꯥꯜꯂꯤꯗ ꯑꯃꯈꯛꯇꯅ ꯅꯠ ꯅꯠꯇꯕ ꯃꯥꯜꯂꯦ
ꯑꯩꯉꯣꯟꯗ ꯍꯦꯛ ꯎꯔꯗꯤ ꯅꯇꯩꯃꯥꯅꯤ ꯅꯇꯩꯃꯥꯅꯤ ꯍꯥꯏꯕ ꯑꯗꯨ ꯑꯗꯨꯃꯥꯏꯅ ꯍꯥꯏꯔꯛ ꯍꯩꯖꯤꯜꯂꯦꯕ
ꯇꯣꯟ ꯇꯧꯔꯤꯗꯤ ꯑꯩꯒꯤ ꯏꯆꯥꯅꯨꯄꯤꯅꯤ ꯏꯃꯥꯔꯣꯝꯗꯒꯤ ꯊꯣꯛꯄ ꯍꯥꯏꯕꯗꯣ
ꯎꯝ ꯍꯨꯝ ꯍꯨꯝ ꯑꯗꯨꯅꯤ ꯑꯗꯨ ꯌꯥꯝ ꯇꯧꯒꯜꯂꯤꯕ ꯃꯥꯁꯦ
ꯂꯥꯛ ꯈꯪꯗ꯭ꯔꯦ ꯑꯗꯨꯝ ꯑꯗꯨꯝ ꯏꯗꯤꯤ ꯇꯧꯔꯒꯅꯤ ꯅ ꯌꯦꯔꯥ ꯑꯗꯨꯝ ꯇꯥꯎꯔꯒ ꯈꯪꯗ꯭ꯔꯦꯅꯦ ꯇꯥꯎꯁꯤ ꯌꯥꯝꯈ꯭ꯔꯦꯕ ꯏ ꯇꯥꯡꯁꯨ ꯀꯣ
ꯎꯝ
ꯑꯁ ꯉꯁꯤꯒꯤ ꯂꯣꯂꯁꯤꯁꯦ ꯀꯩꯅꯣ ꯇꯧꯋꯅꯦ ꯁꯥ ꯁꯥꯕꯩ ꯁꯥꯏꯅꯦ
ꯑꯣ ꯑꯩꯗꯤ ꯐꯦꯟ ꯊꯥꯔꯒ ꯂꯩꯕꯅꯤꯅ ꯍꯧꯖꯤꯛ ꯉꯁꯤꯗꯤ ꯌꯦꯡꯅꯤꯗ꯭ꯔꯥ
ꯑ ꯍꯥꯏꯗꯤ ꯏꯅꯥꯎꯅꯄꯥ ꯂꯥꯏꯔꯤꯛ ꯄꯥꯔꯒ ꯂꯥꯛꯑꯦꯕꯀꯣ ꯑꯗꯨꯒꯤ ꯃꯥꯒꯤ ꯃꯥꯒꯤ ꯃꯅꯥꯛꯇ ꯀꯩꯅꯣꯒꯤ ꯇꯨꯞꯛꯂꯒ ꯐꯣꯟ ꯇꯧꯕ ꯌꯥꯗꯕꯅꯤꯅ ꯃꯊꯛꯛꯇ ꯄꯠ ꯆꯠ ꯆꯠꯂꯒ ꯂꯩꯕꯅꯤ
ꯏꯁ ꯇꯦꯔꯦꯁꯇꯨ ꯂꯩ ꯈ꯭ꯋꯥꯏꯗꯒꯤ ꯕꯦꯁ ꯇꯥꯔꯦ ꯅꯣꯏꯒꯤ ꯇꯦꯔꯦꯁꯇꯨ ꯅꯣꯡ ꯇꯥꯔꯁꯨ ꯂꯩꯕ ꯌꯥꯏꯑꯕꯀꯣ ꯑꯩꯈꯣꯏꯒꯤ ꯇꯦꯔꯦꯁꯇ ꯑꯗꯨꯃꯥꯏꯅ ꯇꯧꯗꯦꯕꯀꯣ ꯄꯦꯟꯅꯤꯕ ꯑꯗꯨꯒꯤ ꯅꯑꯣꯡ ꯇꯥꯔꯗꯤ ꯎꯄꯥꯏ ꯂꯩꯇ꯭ꯔꯦ ꯍꯣꯔꯦꯟ ꯏꯚꯤꯅꯤꯡ ꯋꯥꯛ ꯆꯥꯅꯕ ꯑꯃꯨꯛꯒ ꯂꯥꯛꯈꯤꯀꯣ
ꯑꯣ ꯂꯂꯥꯛꯑꯣ ꯑꯩꯁꯨ ꯃꯁꯤ ꯉꯁꯤ ꯆꯠꯁꯤꯅꯦ ꯌꯥꯝ ꯂꯥꯞꯄꯅꯗꯤ ꯆꯠꯇꯦ ꯌꯥꯗꯕꯀꯣ
ꯕꯖꯥꯔ ꯕꯖꯥꯔꯒ꯭ꯔꯥꯎꯟꯗ ꯐꯪꯒ ꯁꯦꯟꯒꯗꯕ ꯑꯁ ꯅꯍꯥꯟ ꯂꯥꯛꯄꯗꯣ ꯂꯥꯛꯄ ꯅꯨꯃꯤꯠꯇꯣ ꯑꯩ ꯍꯟꯈ꯭ꯔꯕ ꯅꯨꯃꯤꯠꯇꯣ ꯂꯝꯕꯤ ꯑꯁ ꯂꯣꯏꯅ ꯏꯁꯤꯡꯅꯀꯣ ꯁꯤꯡ ꯀꯩꯅꯣ ꯑꯣꯏꯕꯒꯤ ꯂꯩꯕꯥꯛ ꯁꯤ ꯂꯩꯕꯥꯛ ꯌꯥꯝ ꯀꯩꯅꯣ ꯊꯣꯛꯈ꯭ꯔꯦꯕꯀꯣ ꯃꯠ ꯌꯥꯝ ꯊꯣꯛꯧꯕꯗꯣ
ꯑꯥ
ꯅ ꯑꯁ ꯑꯦꯡꯕ ꯅꯨꯒꯤ ꯂꯝꯕꯤꯗꯨꯁꯨ ꯁꯦꯝꯗ꯭ꯔꯤꯀꯣ
ꯁꯤꯗꯅꯦ ꯁꯤꯌꯥ ꯂꯝꯝꯕꯤꯗ
ꯑꯗꯨ ꯂꯝꯕꯤꯗ ꯁꯦꯝꯒꯗꯕꯅꯤꯅꯦ ꯑꯩꯈꯣꯏ ꯍꯧꯖꯤꯛ ꯑꯩꯈꯣꯏꯒꯤ ꯂꯝꯕꯤꯗꯤ ꯐꯖꯅ ꯁꯦꯝꯈ꯭ꯔꯦꯗꯅ ꯎꯝ ꯌꯥꯝ ꯐꯔꯦꯅꯦ ꯅꯪ ꯅꯪꯒꯤ ꯀꯩꯅꯣꯒꯦ ꯅ ꯑꯝꯕꯗꯤ ꯌꯨꯝꯗ ꯂꯩꯕ꯭ꯔꯥ ꯅꯥꯛꯄ꯭ꯔꯥ ꯅꯣꯏ ꯅꯛꯅꯕꯅꯤ ꯂꯩꯕꯁꯦ
ꯎꯝ ꯃꯥꯅꯥꯀꯦ ꯃꯥꯁꯦ ꯄ꯭ꯔꯣꯃꯣꯁꯟ ꯀꯥꯈ꯭ꯔꯕꯅꯤꯅꯦ ꯃꯅꯥꯛꯇ ꯇꯣꯉꯥꯟꯅ ꯊꯝꯗꯣꯏꯗꯤ ꯌꯥꯗꯕꯀꯣ
ꯑ ꯑꯗꯨꯅꯦ ꯏꯕꯥꯅꯤ ꯏꯕꯥꯅꯤꯁꯨ ꯑꯗꯨꯝ ꯊꯧꯅꯥꯏꯗ
ꯎꯝ ꯃꯥꯁꯨ ꯕꯣꯜꯗ ꯊꯋꯥꯏ ꯌꯥꯎꯖꯔꯒ ꯌꯦꯡꯕ ꯃꯥꯂ
ꯅꯤ ꯇ ꯇ ꯅꯣꯡꯃꯥ ꯑꯍꯤꯡ ꯏꯕꯥꯅꯤ ꯀꯩꯅꯣꯒꯤ ꯐꯧꯅꯥꯏꯌꯦꯕ
ꯑ
ꯃꯥꯅ ꯇꯨꯝꯈ꯭ꯔꯖꯩꯩꯅ ꯑꯩꯉꯣꯟꯗ ꯇꯦꯛ ꯁꯥꯔꯛꯄꯀꯣ ꯑꯩꯉꯣꯟꯗ ꯍꯥꯏꯔꯛꯄ ꯑꯁ ꯁꯦꯡꯕꯅꯤ ꯄꯤꯈꯣꯏ ꯂꯩꯕꯗꯨꯗꯤ ꯍꯧꯖꯤꯛ ꯌꯨꯝ ꯀꯥꯕ ꯃꯇꯝ ꯆꯞ ꯆꯥꯔꯦꯅꯦ ꯑꯅꯥꯌꯦꯛꯌꯦꯕꯀ ꯑ ꯑꯗ ꯀꯨꯝꯕꯗ ꯑꯗꯨ ꯇꯣꯏꯅ ꯊꯧꯕ ꯌꯥꯗꯦ ꯍꯛꯆꯥꯡ ꯅꯨꯡꯉꯥꯏꯇꯅꯅꯔꯥꯨ ꯕꯥꯅꯤꯗꯤ ꯁꯨꯃꯥꯏꯅ ꯀꯩꯅꯣꯒꯤ ꯑ ꯕꯥꯕꯥꯕꯨꯀꯣ ꯅꯣꯛꯅꯤꯡꯉꯥꯏ ꯑꯗꯨꯝ ꯃꯣꯔꯦ ꯁꯥꯔꯒ ꯂꯩꯕꯅꯤꯗ
ꯀ
ꯃꯕꯅꯤꯗꯤ ꯐꯖꯅ ꯄꯨꯟꯕꯅꯤꯅ ꯄꯉꯥꯡꯇ ꯉꯥꯡꯂꯁꯨ ꯁꯥꯎꯔꯣꯏꯕ
ꯃꯥꯅꯦ ꯃꯤꯒꯤ ꯃꯇꯧ ꯇꯝꯕꯗ ꯖꯣꯒ ꯇꯧꯕꯒꯨꯝꯕꯁꯨ ꯌꯥꯝ ꯍꯩꯕꯅꯤꯀꯣ ꯅꯣꯡꯃ ꯑꯩꯈꯣꯏꯒꯤ ꯑꯩꯒꯤ ꯑꯍꯟ ꯑꯩꯒꯤ ꯏꯌꯥꯝꯕ ꯑꯍꯟꯒꯤ ꯃ ꯃꯥꯏ ꯅꯨꯄꯤꯒꯤ ꯃꯑꯣꯡ ꯇꯧꯁꯤꯜꯂꯒ ꯃꯤꯅ ꯐꯖꯟ ꯅꯣꯛꯢꯅꯦ ꯃꯥꯗꯤ ꯐꯖꯅ ꯌꯦꯡꯗꯤ ꯌꯦꯡꯕꯖꯥꯠꯅꯤ ꯃꯥꯒꯤ ꯃꯑꯣꯡꯗꯣ
ꯎꯝ
ꯏꯌꯥꯝꯕꯁꯨ ꯖꯥꯠꯖꯥꯠꯅꯦꯍꯦ
ꯎꯝ ꯅꯨꯡꯉꯥꯏꯌꯦꯅꯦ ꯍꯣ ꯀꯩꯅꯣꯒꯤ ꯃꯥꯁꯦ ꯃꯆꯤꯟꯁꯨ ꯌꯥꯝ ꯍꯩꯌꯦ ꯑꯗꯨꯒ ꯑꯁ ꯄꯨꯔꯥ ꯑꯣꯜ ꯔꯥꯎꯟꯅꯤ ꯑꯩꯅ ꯍꯥꯏꯕꯅꯦ ꯏꯕꯥꯅꯤ ꯀꯩꯅꯣꯒꯤ ꯂꯩꯃꯤꯟꯅꯕ ꯃꯇꯝꯗꯣꯀꯣ
ꯎꯝ
ꯑꯁ ꯚꯥꯏ ꯅꯪꯗꯤ ꯌꯥꯝ ꯐꯥꯏꯌꯦ ꯐꯖꯅ ꯀꯩꯅꯣ ꯂꯥꯏꯔꯤꯛꯁꯨ ꯇꯝꯃꯣ ꯑꯗꯨꯒꯤ ꯅꯪꯒꯤ ꯀꯦꯔꯤꯌꯔꯗꯁꯨ ꯐꯖꯅ ꯁꯦꯝꯃꯣ ꯑꯗꯨꯒ ꯍꯧꯖꯤꯛ ꯃꯥ ꯃꯥꯗꯤ ꯍꯧꯖꯤꯛ ꯗꯣꯛꯇꯔꯦꯠ ꯂꯣꯏꯈ꯭ꯔꯦꯗꯅ
ꯑꯥ ꯀꯩꯅꯣꯒꯤ ꯑꯥ ꯊꯤꯂꯣꯖꯤꯟꯒꯤ ꯗꯣꯛꯇꯔꯦꯠ ꯑꯣꯏꯕꯅꯤꯅ ꯑꯁ ꯐꯥꯔꯦ ꯄꯥꯁꯇꯔ ꯐꯥꯎ ꯇꯧꯅꯤꯡꯉꯩ ꯇꯧꯎ ꯑꯅ ꯍꯥꯏꯕꯅꯦꯕ
ꯐꯣꯔꯦꯟꯒꯨꯝꯕꯗ ꯆꯠꯂꯣ ꯑꯩꯅ ꯍꯥꯏꯕꯅꯤ ꯂꯨꯍꯣꯡ ꯍꯧꯖꯤꯛ ꯂꯨꯍꯣꯡꯒꯅꯨ ꯍꯧꯖꯤꯛ ꯉꯜꯂꯦ
ꯑꯩꯉꯣꯟꯗꯒꯤ ꯅꯍꯥ ꯑꯣꯏꯌꯦꯕ ꯅꯅꯩꯅꯩ ꯅꯌꯥꯝꯕꯗꯣ ꯑꯗꯨꯒꯤ ꯑꯩꯅꯗꯤ ꯅꯣꯏ ꯅꯍꯥ ꯑꯣꯏꯔꯦ ꯐꯣꯔꯦꯟꯒꯨꯝꯕꯗ ꯆꯠꯂꯒ ꯁ꯭ꯀꯨꯜꯒꯨꯝꯕ ꯄꯨꯔꯛꯅꯤꯉꯥꯏ ꯄ꯭ꯔꯣꯖꯦꯛ ꯑꯃ ꯑꯆꯧꯕ ꯁꯦꯝꯅꯉꯥꯏ ꯅꯣꯏꯒꯤ ꯈꯨꯟꯗ ꯂꯥꯛꯑꯣ ꯃꯠ ꯃꯇꯦꯡꯗꯤ ꯑꯩꯈꯣꯏꯁꯨ ꯄꯤꯔꯛꯀꯦ ꯅꯀꯣ
ꯑꯩꯁꯨ ꯗꯨ ꯍꯣꯏ ꯑꯗꯨ ꯑꯗꯨꯒꯨꯝꯕꯗꯣ ꯌꯥꯝ ꯄꯥꯝꯃꯦꯅꯦ
ꯎꯝ ꯁ꯭ꯀꯨꯜꯒꯨꯝꯕ ꯄꯨꯔꯥꯅꯤꯡꯉꯥꯏ ꯇꯧꯑꯣ ꯃꯤ ꯑꯇꯣꯞ ꯑꯇꯣꯞ ꯄ ꯌꯥꯝ ꯄꯨꯔꯛꯑꯒ ꯂꯩꯌꯦ ꯅꯪꯁꯨ ꯐꯣꯔꯦꯟ ꯆꯠꯅꯒ ꯑꯗꯨꯃꯥꯏ ꯄꯣꯠ ꯄꯨꯔꯛꯅꯤꯡꯉꯥꯏ ꯇꯧꯋꯣ ꯁ꯭ꯀꯨꯜ ꯂꯤꯡꯈꯠꯂꯗꯤ ꯈꯣꯏ ꯍꯤꯡꯂꯦ ꯏꯁꯇꯥꯐ ꯀꯔꯤ ꯀꯔꯥꯒꯨꯝꯕꯗꯤ ꯑꯁ ꯑꯩꯈꯣꯏꯁꯨ ꯅꯪ ꯅꯪ ꯃꯔꯨꯞꯈꯣꯏ ꯂꯩꯌꯦꯗꯅ ꯑꯩꯈꯣꯏꯁꯨ ꯇꯧꯕ ꯌꯥꯔꯅꯤ ꯑꯇꯣꯞꯄꯁꯨ ꯄꯨꯔꯛꯄꯗꯀ ꯐꯖꯅ ꯇꯧꯕ ꯌꯥꯏꯅꯀꯣ ꯗꯨꯀꯥꯟꯗ ꯁꯥꯎꯔꯒ ꯂꯩꯕꯅꯦꯕ ꯍꯧꯖꯤꯛꯁꯨ ꯁꯥꯏꯟꯁ ꯂꯩꯌꯦꯗ ꯃꯥ ꯃꯥꯗꯤ ꯄꯥꯁꯇꯔ ꯒꯨꯝꯕ ꯐꯧ ꯀꯥꯕ ꯌꯥꯏꯌꯦꯕ
ꯃꯥꯅꯦ ꯈꯣꯏꯗꯤ ꯑꯗꯨꯒꯨꯝꯕ ꯂꯝꯕꯤꯗꯗꯤ ꯄꯨꯔꯥ ꯏꯟꯇꯔꯦꯁ ꯂꯩꯇꯦꯕ
ꯑꯥ ꯃꯥꯗꯤ ꯎꯝ ꯃꯥꯗꯤ ꯑꯗꯨꯒꯤ ꯑꯗꯨꯒꯤ ꯑꯗꯨꯒꯤ ꯂꯝꯕꯤ ꯆꯠꯅꯤꯡꯉꯥꯏꯀꯣ ꯆꯞ ꯆꯥꯔꯦ ꯏꯁꯩꯁꯨ ꯍꯩꯌꯦ ꯒꯤꯠ ꯇꯔꯁꯨ ꯈꯣꯡꯕ ꯍꯩꯌꯦ ꯋꯥꯉꯥꯡ ꯁꯉꯥꯡꯁꯨ ꯌꯥꯝ ꯍꯩꯌꯦꯀꯣ
ꯃꯥ ꯑꯗꯨ ꯆꯠꯄ ꯀꯥꯟꯗ ꯑꯗꯨ ꯆꯠ ꯑꯗꯨꯃꯥꯏꯅ ꯆꯠꯄꯁꯦ ꯈꯔ ꯐꯩ ꯍꯥꯏꯅ ꯈꯜꯂꯤ ꯑꯩꯗꯤ ꯆꯨꯝꯅꯒꯤ ꯃꯤꯒꯨꯝꯕ ꯑꯣꯏꯔꯗꯤ ꯃꯥꯁꯨ ꯃꯥꯒꯤ ꯑꯦꯡꯒꯔꯁꯨ ꯌꯥꯝ ꯀꯩꯅꯣ ꯇꯧꯌꯦꯕꯀꯣ ꯃꯥꯅ ꯇꯧꯋꯦꯕ ꯑꯗꯨꯏ ꯅꯠꯇꯅ ꯑꯁ ꯑꯗꯨ ꯆꯠꯄꯗ ꯅꯪ ꯐꯥꯏꯈ꯭ꯔꯦ ꯍꯥꯏꯅ ꯍꯥꯏꯅꯤ ꯑꯗꯨ ꯆꯠꯂꯝꯗꯥꯏꯗꯤ ꯏꯁ ꯆꯠꯗ꯭ꯔꯤꯉꯩꯗꯗꯤꯀꯣ ꯌꯨꯝꯗꯒ ꯌꯨ ꯉ ꯌꯨꯝꯗꯒ ꯌꯨ ꯉꯧꯁꯤꯜꯂꯒ ꯂꯥꯛꯄꯗ ꯑꯁꯨꯃꯥꯏ ꯇꯧꯅꯤ ꯏꯆꯦ ꯈꯣꯏꯗ ꯐꯥꯎ ꯌꯨ ꯉꯥꯎꯔꯒ ꯂꯥꯛꯑꯦ ꯍꯥꯏꯅꯦ ꯍꯧꯖꯤꯛꯐꯥꯎ ꯑꯩꯈꯣꯏ ꯁꯨꯃꯥꯏ ꯇꯧꯕ ꯉꯝꯗ꯭ꯔꯤꯕ ꯆꯦ ꯆꯦꯈꯣꯏꯗꯗꯤ ꯆꯦꯅ ꯐꯖꯅ ꯆꯥꯏꯕ ꯃꯥꯜꯂꯦ ꯅꯒꯨꯝ ꯉꯥꯡ ꯀꯃꯥꯏꯅ ꯇꯧ ꯌꯥꯕ ꯍꯥꯏ ꯆꯦꯁꯨ ꯆꯦꯁꯨ ꯌꯥꯝ ꯁꯥꯎꯋꯦꯕꯀꯣ ꯁꯨꯃꯥꯏꯅ ꯇꯧꯗ ꯃꯣꯏꯒꯨꯝꯕ ꯑꯉꯥꯡꯅꯦ ꯑꯩꯈꯣꯏ ꯑꯩꯈꯣꯏꯒꯤ ꯃꯥ ꯌꯦꯡꯕꯒ ꯁꯨꯃꯥꯏꯅ ꯇꯧꯕ ꯌꯥꯅꯣ ꯏꯆꯦ ꯑꯩ ꯏꯆꯦ ꯑꯩ ꯁꯣꯏꯔꯦ ꯁꯣꯏꯔꯦ ꯍꯥꯏꯅ ꯐꯂꯣꯖꯥꯏꯁ ꯇꯧ ꯍꯥꯏꯅ
ꯎꯝ
ꯁꯣꯔꯤꯁꯦ ꯖꯥꯖ ꯍ ꯀꯣꯏ ꯃꯦ ꯊꯣꯛꯂꯤ ꯄ ꯁꯤ ꯈ꯭ꯋꯥꯏꯗꯒꯤ ꯏꯌꯥꯝꯕ ꯆ ꯈ꯭ꯋꯥꯏ ꯑꯌꯥꯝꯕ ꯆꯥꯎꯕꯗꯨꯅ ꯃꯥꯅ ꯈꯔ ꯂꯝꯍ ꯂꯝꯍꯦꯜꯂꯗꯤ ꯌꯨ ꯉꯥꯕ ꯃꯇꯝꯗ ꯄꯣꯂꯣꯖꯥꯏꯁ ꯅꯤꯕ ꯍꯧꯔꯅꯤ ꯎꯝ ꯏꯃꯨꯡꯗ ꯑꯣꯏ ꯑꯩꯈꯣꯏꯗ ꯃꯣꯏ ꯃꯅꯥꯎꯅꯨꯄꯥ ꯑꯩꯈꯣꯏꯗ ꯑꯣꯏ ꯑꯩꯅ ꯁꯨꯃꯥꯏꯅ ꯇꯧꯁꯦ ꯂꯥꯜꯂꯦ ꯂꯥꯜꯂꯤ ꯂꯥꯜꯂꯦ ꯑꯩꯕꯨ ꯉꯥꯛꯄꯤꯌꯨꯀꯣ ꯍꯥꯏꯅꯀꯣ
ꯎꯝ
ꯂꯥꯏꯅ ꯍꯥꯏꯁꯤꯟꯕꯅꯤ ꯑꯗꯨ ꯍꯗꯥꯛꯛꯇ ꯑꯃꯨꯛꯀ ꯀꯥꯞꯀꯅꯤ ꯍꯤꯗꯥꯛ ꯊꯥꯔꯕꯅꯤꯅ
ꯃꯥꯗꯤ ꯌꯥꯝ ꯀꯩꯅꯣ ꯁꯥꯕꯗ ꯌꯥꯝ ꯀꯩꯅꯣ ꯌꯥꯝ ꯄꯥꯛꯈꯤꯕꯀꯣ ꯁꯨꯃꯥꯏꯅ ꯁꯤꯔꯤꯁꯃꯨꯛ ꯍꯧꯔꯗꯤ ꯑꯗꯨ ꯑꯣꯏꯕꯒꯤꯅꯤꯅꯦ ꯑꯩꯈꯣꯏꯒꯤ ꯑꯩꯈꯣꯏꯒꯤ ꯈꯨꯟꯗ꯭ꯔꯣꯡꯝꯒꯤ ꯑꯍꯟꯁꯤꯡꯅ ꯃꯥꯕꯨ ꯀꯩꯅꯣ ꯇꯧꯕꯁꯦ ꯈꯔ ꯉꯥꯎꯔꯁꯨ ꯊꯕꯛꯀꯨꯝꯕ ꯇꯧꯕꯗꯗꯤ ꯁꯣꯏꯗꯕꯀꯣ ꯑꯗꯨꯒꯤ ꯄꯩꯁꯥ ꯄꯩꯁꯥ ꯑꯣꯏ ꯆꯥꯟꯅꯁꯨ ꯑꯗꯨꯝ ꯄꯤꯕꯅꯦ ꯃꯣꯏꯅ ꯑꯍꯟꯁꯤꯡꯅꯀꯣ ꯑꯗꯨ ꯃꯊꯛꯇ ꯍꯟꯗꯛ ꯈꯨꯟꯒꯤ ꯌꯨꯠꯀꯤ ꯇꯦꯟ ꯑꯃꯨꯒ ꯇꯧꯋꯦ ꯑꯗꯨ ꯑꯣꯏꯗꯤ ꯑꯁ ꯃꯥꯁꯦ ꯄꯋꯥꯔꯁꯦ ꯈꯔ ꯆꯂꯥꯏꯕ ꯑꯗꯨꯝ ꯍꯥꯎꯗꯤ ꯍꯥꯎꯅꯤ
ꯑꯥ
ꯃꯥꯒꯤ ꯈ꯭ꯋꯥꯏꯗꯒꯤ ꯑꯁꯣꯏꯕꯁꯦ ꯌꯨ ꯊꯥꯒꯟꯕꯀꯣ ꯁꯤꯗꯅꯦꯕ ꯌ ꯊꯛꯛꯇꯗꯤ ꯃꯤ ꯌꯥꯝ ꯐꯩ ꯊꯛ ꯀꯅꯗꯤ ꯑ ꯉꯪꯁꯗꯤ ꯃꯒꯟ ꯂꯕ
ꯑꯥ
ꯑꯩꯈꯣꯏ ꯃꯔꯤ ꯃꯇꯥ ꯑꯩꯈꯣꯏ ꯈꯨꯟꯗ ꯂꯩꯕ ꯀꯥꯡꯕꯨꯁꯨ ꯃꯥꯅ ꯍꯦꯛ ꯃꯥꯅ ꯃꯥꯅ ꯀꯩꯅꯣ ꯍꯥꯟꯅ ꯁꯨꯄꯔꯕꯥꯖꯔ ꯑꯣꯏꯕ ꯃꯇꯝꯗ ꯃꯣꯏꯒꯤ ꯌꯥꯝ ꯇꯧꯋꯦꯕ ꯃꯣꯏ ꯌꯥꯝ ꯃꯣꯏꯒꯤ ꯀꯥꯟꯅꯕ ꯑꯩꯈꯣꯏ ꯌꯥꯝ ꯇꯧꯔꯝꯃꯦꯕꯀꯣ ꯑꯗꯨꯗꯤ ꯃꯣꯏꯁꯨ ꯃꯣꯏ ꯑꯇꯣꯞꯄ ꯌꯨꯝꯗ ꯆꯠꯂꯣ ꯌꯦꯟꯒꯨꯝꯕ ꯂꯩꯔꯗꯤ ꯑꯗꯨꯝ ꯍꯥꯠꯇꯣꯛꯑꯒ ꯑꯗꯨꯝ ꯆꯥꯥꯁꯩ ꯍꯥꯏꯗꯨꯅ ꯑꯗꯨꯝ ꯇꯧꯅꯦ ꯃꯥꯥꯏꯗꯤ ꯀꯦꯝ ꯍꯥꯏꯥꯏꯗꯦꯕꯥ ꯃꯣꯏꯁꯨ ꯑꯩꯈꯣꯏ ꯑꯉꯥꯡꯁꯤꯡ ꯆꯥꯅꯤꯡꯕꯗꯤ ꯆꯥꯎꯍꯥꯎ ꯍꯥꯏꯅꯒꯣ
ꯑꯥ
ꯑꯩꯒꯤ ꯏꯄꯥꯒꯤ ꯃꯅꯥꯎ ꯅꯨꯨꯄꯥ ꯄꯥꯁꯇꯥꯔ ꯑꯣꯏꯔꯤꯕꯗꯣ
ꯑꯥ
ꯃꯥꯒꯤ ꯃꯕꯥꯅꯤꯗꯤ ꯌꯥꯝ ꯆꯥꯟꯅꯕꯅꯤꯀꯣ
ꯑꯥ
ꯍꯣꯏ ꯑꯪꯀꯜꯗꯨꯁꯨ ꯃꯆꯥꯁꯤꯡꯅ ꯍꯥꯏꯕ ꯌꯥꯏ ꯌꯥꯏꯑꯌꯦꯕꯀꯣ ꯃꯔꯣꯝ ꯍꯥꯏꯔꯗꯤ ꯅꯨꯡꯉꯥꯏꯕꯅꯤ
ꯑ ꯑꯥꯏꯅꯦ ꯑ ꯑꯦ ꯅꯋꯥꯁꯨ ꯀꯩꯅꯣꯒꯤ ꯌꯥꯝ ꯀꯩꯅꯣ ꯊꯕꯛ ꯀꯟꯅ ꯇꯧꯔꯨꯒꯗꯕ ꯃꯥꯜꯂꯦꯅꯦ ꯌꯨꯝꯗ
ꯊꯕꯛ ꯂꯧ ꯃꯆꯥ ꯇꯧꯔꯒ ꯅꯁꯨ ꯏꯟꯁꯥꯡ ꯅꯥꯄꯤ ꯊꯥꯕ ꯂꯩꯕ ꯑꯣꯣꯛ ꯂꯣꯏꯕꯒꯤ